ꯍꯂꯣ
ꯂꯣ
ꯎꯝ ꯂꯣ ꯇꯥꯏꯌꯦ
ꯆꯥꯛ ꯆꯥꯔꯕꯣ
ꯉꯁꯥꯏꯅ ꯆꯥꯔꯕꯗꯣ ꯑꯩꯗꯤ ꯅꯪꯗꯤ ꯊꯣꯡꯁꯨ ꯊꯣꯉꯝꯃꯣꯏ
ꯑꯁ ꯑꯩꯗꯤ ꯆꯥꯕ ꯂꯣꯏꯔꯒ ꯑꯃꯨꯛ ꯑꯥ ꯊꯣꯡꯗꯣꯛ ꯑꯒ ꯑꯅꯤꯔꯛ ꯁꯨꯅ ꯆꯥꯔꯁꯤꯔꯅ ꯂꯩꯔꯕꯅꯦ
ꯁꯤꯏꯁ ꯅꯪ ꯌꯨꯝ ꯆꯠꯇ꯭ꯔꯦ
ꯌꯨꯝ ꯆꯠꯇ꯭ꯔꯦ ꯌꯨꯝ ꯆꯠꯂꯁꯨ ꯊꯕꯛ ꯇꯧꯔꯔꯣꯏ ꯑꯗꯨꯒꯤ ꯆꯠꯅꯤꯡꯗ꯭ꯔꯕ ꯒꯥꯔꯤꯁꯨ ꯂꯩꯇꯦ
ꯑꯗꯨꯅ ꯐꯥꯔꯦꯗ ꯀꯔꯤ ꯏꯟꯁꯥꯡ ꯆꯥꯒꯦ
ꯉꯁꯤꯁꯦ ꯍꯦꯟꯖꯥꯡ ꯊꯣꯡꯗꯤꯗ
ꯎꯝ ꯇꯧꯔꯝꯅꯤ ꯍꯥꯏꯕꯁꯦ ꯑꯩ ꯈꯪꯉꯦꯕ
ꯍꯌꯦꯡ ꯄꯨꯡ ꯀꯌꯥꯗ ꯆꯠꯀꯦꯔꯣ
ꯑꯩ ꯈꯪꯗꯦ ꯍꯌꯦꯡꯁꯦ ꯑꯩ ꯐꯤ ꯉꯩꯍꯥꯛ ꯁꯥꯍꯔꯒ ꯆꯠꯀꯅꯤ ꯑꯩ ꯈꯤꯇꯪ ꯋꯥꯠꯄ ꯑꯩꯒꯤ ꯐꯤ ꯂꯣꯏꯁꯤꯟꯅꯕꯗꯣ
ꯎꯝ ꯊꯕꯛ ꯂꯣꯏ ꯂꯣꯏꯁꯤꯟꯍꯧꯔꯕꯅꯤꯅ ꯉꯟ ꯌꯥꯝ ꯉꯟꯅ ꯆꯠꯇ꯭ꯔꯁꯨ ꯌꯥꯏꯗ
ꯎꯝ ꯀꯥꯡꯈꯜꯒ ꯀꯩꯅꯣꯗꯤ ꯂꯣꯏ ꯁꯦꯝꯕ ꯂꯣꯏꯔꯦ ꯍꯥꯏꯌꯦ
ꯎꯝ ꯑꯃꯨꯛ ꯐꯣꯟ ꯇꯧꯔꯛꯄ꯭ꯔꯣ
ꯉꯁꯥꯏ ꯐꯣꯟ ꯇꯧꯔꯛꯑꯦ ꯁꯥꯇ꯭ꯔ ꯍꯣꯏ ꯂꯥꯛꯇ꯭ꯔꯤꯉꯩꯗ ꯂꯥꯛꯑꯣ ꯍꯥꯏꯒꯦ ꯇꯧꯕꯅꯦ ꯑꯩꯅ ꯍꯌꯦꯡꯁꯦ ꯑꯩ ꯐꯤ ꯁꯥꯕ ꯂꯣꯏꯔꯀꯥꯟꯗ ꯑꯣꯏꯅ ꯂꯑꯒꯦ ꯂꯥꯛꯑꯒꯦ ꯍꯥꯏꯈ꯭ꯔꯕꯅꯤ ꯃꯥꯥ ꯍꯣꯏ ꯍꯣꯏ
ꯍꯌꯦꯡ ꯂꯣꯏꯒꯗ꯭ꯔꯣ
ꯂꯣꯏꯒꯅꯤꯌꯦ ꯑꯌꯨꯛ ꯉꯟꯇꯥ ꯄꯨꯡ ꯑꯍꯨꯝꯗꯒꯤ ꯍꯧꯒꯠꯂꯒ ꯁꯥꯗꯣꯏꯅꯦ
ꯄꯨꯡ ꯑꯍꯨꯝꯗ ꯍꯧꯒꯠꯀꯗꯕ ꯃꯤꯁꯦ ꯊꯖꯗꯦꯗ
ꯑꯁ
ꯊꯥꯖꯕ ꯉꯝꯗꯦ
ꯑꯩ ꯁꯥꯕ ꯂꯣꯏꯗ꯭ꯗꯤ ꯅꯪꯉꯣꯟꯗ ꯁꯤꯟꯅꯔꯝꯗꯣꯏꯅꯤꯅꯦ
ꯎꯝ ꯑꯩꯅ ꯁꯥꯔꯗꯤ ꯐꯖꯔꯅꯤ
ꯅꯪ ꯀꯔꯤ ꯌꯦꯟꯁꯥꯡ ꯆꯥꯒꯦ
ꯏꯟꯖꯥꯡ ꯊꯣꯡꯗꯦꯕ
ꯑꯣ ꯀꯥꯔꯣꯏꯅꯦ ꯑꯃꯨꯛꯀ ꯑꯁ ꯀꯣꯛꯁꯦ ꯌꯥꯗ꯭ꯔꯦ
ꯉꯁꯥꯏ ꯃꯩ ꯂꯥꯛꯇꯕꯒꯤ ꯃꯃꯟꯗꯨꯒꯤ ꯀꯣꯏꯕ ꯆꯠꯂꯒ ꯍꯜꯂꯛꯄꯗ ꯄꯩꯁꯥ ꯍꯟꯕ
ꯑꯣ ꯑꯝꯇ ꯂꯥꯛꯇ꯭ꯔꯣ ꯃꯥꯏ ꯉꯁꯥꯏ
ꯅꯨꯡꯊꯤꯟꯔꯣ
ꯎꯝ
ꯎꯝ ꯅꯨꯟꯊꯤꯜꯗꯤ ꯂꯥꯛꯑꯦ
ꯑꯣ ꯑꯗꯨꯅꯦꯕ
ꯑꯩꯅ ꯍꯥꯏꯕꯗꯤ ꯍꯧꯖꯤꯛ ꯃꯝꯂꯛꯄ ꯃꯇꯝꯗꯣ ꯑꯗꯨꯗ
ꯇꯤ ꯂꯥꯛꯑ ꯔꯣꯏ ꯍꯦ ꯊꯥꯖꯗ꯭ꯔꯦ
ꯌꯨꯝꯗ ꯂꯩꯅꯤꯡꯗꯦꯅ ꯀꯣꯏꯕ ꯆꯠꯄꯅꯦꯕ ꯑꯗꯨꯒ ꯍꯜꯂꯛꯑꯒꯦꯅ ꯍꯣꯏ ꯇꯣꯔꯁ ꯀꯥꯞꯄꯒ ꯂꯥꯛꯄ ꯑꯝꯗ ꯑꯗꯨꯝ ꯄꯩꯁꯥ ꯈꯨꯟꯕ
ꯐꯩꯅꯦ ꯂꯨꯄꯥ ꯀꯌꯥꯅꯣ
ꯂꯨꯄꯥ ꯆꯅꯤ ꯇꯥꯔꯝꯕ
ꯗꯥꯥꯎꯗꯤ ꯌꯥꯏ ꯍꯦ
ꯑꯗꯨꯒꯤ ꯑꯗꯨ ꯈꯨꯜꯂꯒ ꯑꯆꯥꯄꯣꯠ ꯂꯩꯔꯒ ꯆꯥꯛꯒ ꯆꯥꯕꯅꯦ ꯏꯟꯖꯥꯡ ꯊꯣꯡꯗꯕꯤ
ꯑꯦꯁ ꯄꯨꯛ ꯅꯥꯔꯗꯤ ꯐꯖꯔꯅꯤ
ꯅꯥꯔꯣꯏꯗ ꯐꯠꯇꯕꯁꯤꯡ ꯑꯩꯅ ꯂꯣꯏꯅ ꯂꯧꯊꯣꯛꯈ꯭ꯔꯕꯅꯤ ꯉꯁꯥꯏꯗ ꯐꯩꯌꯦ
ꯌꯥꯝ ꯍꯩꯕꯗꯣ ꯌꯥꯝ ꯍꯤꯡꯕꯗꯣ ꯅꯪꯗꯤ ꯑꯗꯣ
ꯔꯨꯝꯗ ꯂ ꯂꯩꯕ ꯌꯥꯗ꯭ꯔꯦ
ꯑꯁ ꯑꯩꯗꯤ ꯔꯨꯝꯗ ꯂꯩꯌꯦ
ꯔꯨꯝꯗ ꯅꯠꯇꯦ ꯇꯦꯔꯦꯁꯇ ꯀꯥꯔꯒ ꯐꯝꯃ ꯂꯩꯕꯅꯤ
ꯑꯁ ꯇ꯭ꯋꯤꯁ ꯅꯤꯡꯊꯧꯀꯥꯕ ꯂꯩꯕꯥꯠꯄꯣꯛ ꯑꯗꯣ ꯑꯁ ꯐꯣꯔ ꯄꯦꯔꯦꯠꯒꯨꯝꯕ ꯂꯧꯔꯗꯤ ꯅꯨꯡꯉꯥꯏꯒꯅꯤꯗ ꯀꯣ
ꯊꯥꯖꯗꯦ ꯑꯩꯈꯣꯏ ꯁ꯭ꯀꯨꯜꯅ
ꯑꯩꯗꯤ ꯑꯗꯨ ꯍꯞꯇꯥꯗꯣ ꯇꯨꯏꯁꯟ ꯁꯨꯛꯂꯧ ꯂꯧꯔꯣꯏ ꯑꯗꯣ ꯍꯞꯇꯥ ꯂꯣꯏꯔꯀꯥꯟꯗ ꯑꯣꯏꯅ ꯂꯧꯕ ꯍꯧꯗꯣꯏꯅꯦ
ꯑꯩꯉꯣꯟꯗꯁꯨ ꯂꯥꯛꯀꯗꯕ ꯃꯥꯟꯗꯦ ꯂꯧꯒꯦ ꯍꯥꯏꯔꯁꯨ ꯂꯥꯛꯇꯧ ꯃꯥꯟꯗꯦꯗ ꯐꯥꯔꯁ ꯋꯤꯛꯇꯤ
ꯑꯥ ꯑꯩꯗꯤꯛ ꯇꯜꯂꯦꯕ ꯁ꯭ꯀꯨꯜ ꯍꯦꯛ ꯍꯧꯕꯒ ꯇꯨꯏꯁꯟ ꯍꯦꯛ ꯂꯧꯕꯗꯨ ꯕꯤꯠ
ꯑꯁ ꯅꯨꯡꯁꯥ ꯅ ꯃꯔꯣꯜ ꯑꯃ ꯁꯥꯕꯅꯦ ꯃꯩ ꯁꯨꯃꯥꯏ ꯂꯥꯛꯇ꯭ꯔꯗꯤ ꯁ꯭ꯀꯨꯜ ꯂꯣꯏꯔꯒ ꯇ꯭ꯌꯨꯁꯜ ꯂꯧꯕꯖꯨ ꯇꯜꯂꯦꯗ
ꯇꯨꯏꯁꯟꯗꯨꯗꯤ ꯑꯔꯥꯏꯕꯅꯦ ꯁ꯭ꯀꯨꯜ ꯆꯠꯄꯗꯅꯦ ꯃꯔꯨ ꯑꯣꯏꯔꯤꯁꯦ
ꯑꯣ ꯆꯠꯄꯅ ꯃꯔꯣꯟ ꯑꯃ
ꯕ꯭ꯔꯦꯛ ꯃꯇꯝꯗ ꯑꯉꯥꯡꯁꯤꯡ ꯁꯥꯟꯅꯔꯒ ꯑꯃꯨꯛ ꯆꯪꯉꯛꯄ ꯃꯇꯝꯗꯣ ꯑꯁ ꯃꯅꯝꯗꯣ
ꯅꯨꯡꯉꯥꯏꯕꯅꯦ ꯅꯪꯒꯤꯗꯤ ꯃꯄꯥꯟ ꯀꯌꯥ ꯊꯣꯛꯍꯟꯗꯕꯅꯤꯅ ꯈꯔ ꯐꯩ ꯑꯩꯒꯤꯗꯤ ꯑꯁ ꯀꯣꯏꯆꯩꯌꯦꯟ ꯆꯦꯜꯂꯒ ꯕ꯭ꯔꯦꯛ ꯂꯣꯏꯔꯒ ꯆꯪꯉꯛꯄ ꯃꯇꯝꯒꯨꯝꯕꯗꯗꯤ ꯂꯣꯏꯔꯦ
ꯐꯨꯑꯣ ꯕ꯭ꯔꯦꯛ ꯃꯇꯝꯗ ꯅ ꯅꯪꯒꯤ ꯀ꯭ꯂꯥꯁ ꯂꯩꯔꯗꯤ ꯁꯥꯟꯅꯒꯅꯨ ꯍꯥꯏꯅ ꯐꯨꯑꯣ
ꯐꯨꯔꯁꯨ ꯇꯥꯔꯔꯣꯏꯅꯦ ꯑꯗꯨꯒꯤ ꯃꯤ
ꯐꯨꯑꯣ ꯐꯨꯑꯣ ꯈꯔ ꯁꯥꯊꯤꯒꯗꯕꯅꯦ
ꯀꯔꯤ ꯇꯧꯕ꯭ꯔꯣ ꯉꯁꯤ ꯅꯨꯃꯤꯠ ꯆꯨꯞꯄ
ꯑꯥ ꯑꯗꯨꯝ ꯇꯨꯝꯃꯦ ꯑꯩꯈꯣꯏꯗ ꯃꯤ ꯈꯔ ꯀꯣꯏꯔꯛꯄ ꯑꯗꯨꯒꯤ ꯑꯗꯣ ꯑꯗꯨꯝ ꯐꯝꯃꯒ ꯋꯥꯔꯤ ꯁꯥꯏꯌꯦ ꯃꯇꯝ ꯂꯦꯜꯂꯦ ꯀꯥꯏꯔꯁꯨ ꯆꯠꯇꯦ ꯅꯪꯗꯤ
ꯉꯁꯤ ꯑꯁ ꯃꯩꯁꯨ ꯂꯥꯛꯇꯦ ꯍꯣ ꯑ ꯉꯁꯤꯁꯦ ꯅꯨꯃꯤꯠ ꯆꯨꯞꯄ ꯇꯨꯝꯕꯅꯦꯕ
ꯎꯝ
ꯉꯁꯥꯏ ꯃꯩ ꯂꯥꯛꯄꯗꯁꯨ ꯐꯣꯟ ꯀꯩꯅꯣ ꯇꯧꯗꯕꯤ ꯐꯣꯟ ꯆꯞꯇꯕꯤ
ꯎꯝ ꯎꯝ ꯎꯝ ꯍꯧꯖꯤꯛꯅ ꯕꯤꯇ꯭ꯔꯤ ꯀꯌꯥ
ꯍꯧꯖꯤꯛꯁꯦ ꯁꯚꯦꯟꯗꯤ ꯇꯨ
ꯑꯩꯅ ꯑꯦꯠꯇꯤ ꯑꯗꯨꯠ ꯅꯪ ꯉꯔꯥꯡꯗꯤ ꯀꯥꯏꯗ ꯐꯣꯟ ꯆꯥꯔꯖ ꯇꯧꯒꯦꯅꯦ
ꯉꯔꯥꯡ ꯉꯔꯥꯡꯗꯤ ꯃꯩ ꯂꯥꯛꯑꯦꯗꯅ
ꯉꯔꯥꯡ ꯅꯣꯏꯅ ꯃꯩ ꯂꯥꯛꯄꯔꯅꯦ
ꯑꯍꯤꯡꯗꯔꯣ
ꯑꯪ
ꯂꯥꯛꯑꯦ ꯅꯣꯏꯗꯤ ꯂꯥꯛꯇ꯭ꯔꯣ
ꯂꯥꯛꯇ
ꯑꯍꯤꯡ ꯆꯨꯞꯄ ꯂꯥꯛꯑꯦ ꯑꯗꯨꯒ ꯑꯌꯨꯛ ꯉꯟꯇꯥ ꯄꯨꯡ ꯍꯦꯛ ꯀꯩꯅꯣ ꯇꯧꯕ ꯃꯇꯝꯗ ꯄꯨꯡ ꯃꯔꯤ ꯑꯗꯨꯋꯥꯏꯗ ꯑꯃꯨꯛ ꯃꯨꯠꯈꯤꯕꯅꯦꯕ
ꯍꯣꯏ ꯑꯗꯨꯗꯤ ꯉꯔꯥꯡ ꯟꯗꯥꯁꯨ ꯂꯥꯛꯇꯦ ꯉꯁꯤꯁꯨ ꯂꯥꯛꯇꯦ ꯄꯋꯥꯔ ꯕꯦꯡꯁꯨ ꯃꯔꯨ ꯑꯃꯇꯪ ꯉꯥꯏꯔꯦ
ꯉꯁꯤ ꯃꯩ ꯑꯝꯇ ꯂꯥꯛꯇ꯭ꯔꯣ
ꯉꯁꯥꯏ ꯅꯨꯡꯊꯤꯗꯗꯤ ꯅꯣꯏ ꯅꯈꯣꯏꯗ ꯂꯥꯛꯄ ꯇꯥꯏꯃꯤꯡꯗꯣ ꯑꯩꯈꯣꯏꯅꯁꯨ ꯂꯥꯛꯑꯝꯒꯅꯤ
ꯑꯌꯨꯛ ꯄꯨꯡ ꯇꯔꯥ ꯍꯦꯟꯗꯣꯛꯧꯕꯗꯗꯤ ꯂꯥꯛꯇ꯭ꯔꯣ
ꯂꯥꯛꯇ
ꯑꯗꯨꯁꯨ ꯂꯥꯛꯎꯅꯦꯕ ꯑꯃꯨꯛ ꯂꯥꯛꯑꯒ ꯑꯃꯨꯛ ꯃꯨ
ꯑꯣ ꯑꯣ ꯂꯥꯛꯑꯦ ꯉꯥꯏꯍꯥꯛꯇꯪ ꯂꯥꯛꯑꯒ ꯑꯃꯨꯛ ꯃꯨꯠꯈꯤꯕꯅꯦ
ꯎꯝ ꯑꯩꯗꯣ ꯉꯔꯥꯡ ꯉꯔꯥꯡꯗꯣ ꯃꯨꯠꯂꯁꯨ ꯅꯨꯡꯊꯤꯤꯟ ꯃꯨꯠꯂꯁꯨ ꯑꯍꯤꯡꯗꯤ ꯑꯃꯨꯛ ꯂꯥꯛꯑꯕꯅꯤꯅ ꯉꯁꯤꯁꯨ ꯑꯃꯨꯛ ꯂꯥꯛꯀꯗ꯭ꯔꯥ ꯍꯥꯏꯅ ꯈꯜꯂ ꯂꯩꯕꯅꯦꯕ
ꯍꯦ ꯅꯨꯄꯥꯒꯤ ꯊꯃꯣꯏꯒ ꯆꯞ ꯃꯥꯟꯅꯕꯅꯤꯅꯦ ꯍꯧꯖꯤꯛꯀꯥꯟ ꯃꯩꯁꯦ
ꯍꯣꯏꯣꯏ ꯍꯧꯖꯤꯛꯀꯥꯟ ꯚꯩꯔꯦꯜ ꯍꯧꯖꯤꯛꯀꯥꯟ ꯀꯩꯩꯅꯣꯗ ꯎꯝ
ꯌꯥꯝ ꯄꯥꯛꯇꯕꯅ ꯂꯣꯏꯔꯦ ꯃꯤꯠꯁꯤ ꯅꯥꯔꯦ ꯑꯩꯗꯤ ꯅꯍꯥꯟ ꯀꯩꯅꯣ ꯃꯣꯏꯒꯤ ꯆꯦꯟꯅꯦꯜꯗꯣ ꯁꯥꯁꯀ꯭ꯔꯥꯏꯞ ꯇꯧꯕꯅꯦꯕ ꯑꯗꯨ ꯄꯥꯎ ꯍꯦꯛ ꯇꯥꯕꯒ ꯑꯟꯁꯞꯁꯀ꯭ꯔꯥꯏꯞ ꯇꯧꯊꯣꯛꯈ꯭ꯔꯦ
ꯑꯩꯗꯤ ꯌꯦꯡꯗꯦ ꯃꯣꯏꯒꯤ
ꯌꯥꯝ ꯇꯧꯕ ꯉꯝꯃꯦꯍꯦ ꯅꯨꯄꯤꯁꯨ ꯅꯨꯄꯥꯁꯨ ꯃꯇꯨ ꯂꯩꯅ-ꯂꯩꯅ ꯃꯇꯨ ꯃꯆꯥ ꯂꯩꯅ-ꯂꯩꯅ ꯑꯣ ꯀꯩꯅꯣꯝ ꯃꯣꯏ ꯚꯥꯏꯔꯦꯜ ꯆꯠꯍꯟꯕꯗꯨꯗꯤ ꯐꯤꯜꯇꯔ ꯍꯥꯞꯄꯒꯤ ꯈꯔ ꯌꯦꯡ ꯕ ꯌꯥꯕ ꯑꯣꯏꯔꯝꯃꯦ ꯉꯁ ꯉꯁꯥꯏ ꯊꯥꯒꯠꯄꯗꯨꯗꯤ ꯃꯥꯒꯤ
ꯍꯣ ꯕꯤꯗꯤꯑꯣꯗꯨꯗꯤ ꯂꯣꯏꯔꯦꯗꯅ
ꯅꯨꯄꯤꯒꯤ ꯃꯤꯛ ꯃꯤꯠ ꯁꯥꯏꯠ ꯑꯃꯗꯣ ꯃꯥꯒꯤ ꯑꯥꯏꯁ ꯁꯥꯏꯠ ꯑꯃꯗꯣ ꯃꯤꯅ ꯐꯨꯕ ꯃꯥꯜꯂꯦ
ꯃꯥꯒꯤ ꯅꯨꯄꯤꯅ ꯍꯦꯟꯅ ꯐꯖꯩꯌꯦꯅꯦ ꯑꯗꯨꯗꯒꯤꯗꯤ
ꯑ ꯁꯦꯜ ꯍꯦꯛ ꯄꯥꯏꯕ ꯍꯧꯔꯛꯄꯒꯤ ꯉꯥꯎꯁꯤꯟꯅꯅꯤꯡꯕꯗꯣ ꯂꯥꯏꯑꯕ ꯍꯦꯟꯃꯟꯕꯒꯤ ꯃꯁꯛꯇꯣ ꯗ꯭ꯋꯥꯔꯐ ꯃꯥꯟꯗ꯭ꯔꯣ ꯃꯥꯒꯤ ꯍꯥꯏꯠꯇꯣ
ꯌꯦꯡꯅꯤꯡꯗꯦ ꯊꯣꯛꯈꯤꯅꯤ ꯁꯤꯒꯨꯝꯕꯁꯦ ꯌꯥꯝ
ꯍ
ꯁꯤꯒꯨꯝꯕ ꯁꯦ ꯊꯣꯛꯈꯤꯅꯤꯕ ꯄꯥꯎ ꯃꯌꯥꯝ ꯇꯥꯔꯛꯈꯤꯅꯤ ꯍꯥꯏꯕ
ꯎꯝ ꯇꯥꯔꯛꯈꯤꯅꯤ ꯕꯥꯏꯔꯦꯜ ꯕꯥꯏꯔꯦꯜꯄꯨꯨꯔꯅꯦ
ꯈꯣꯏ ꯈꯨꯟꯗꯁꯨ ꯁꯤꯒꯨꯝꯕ ꯃꯥꯟꯅꯕ ꯍꯧꯖꯤꯛ ꯑꯁꯤꯒꯤ ꯐꯤꯕꯝ ꯃꯥꯟꯅꯕ ꯂꯩꯏꯕꯅꯦꯕ ꯍꯟꯗꯛ
ꯑ
ꯇꯜꯂꯦ ꯍꯤꯡꯒꯗꯕ ꯍꯥꯥ ꯃꯥꯅꯦ
ꯑꯃꯨꯛ ꯇꯨꯝꯅꯤꯡꯈ꯭ꯔꯦ ꯐꯣꯟ ꯇꯧꯕꯒꯤ
ꯑꯩꯗꯤ ꯉꯁꯤ ꯇꯨꯝꯒꯗꯕ ꯃꯥꯟꯗ꯭ꯔꯦ ꯇꯨꯝꯕ ꯌꯥꯗ꯭ꯔꯗꯤ ꯃꯊꯛ ꯀꯥꯔꯒ ꯉꯔꯥꯡ ꯑꯍꯤꯡꯗꯣ
ꯎꯝ
ꯑꯩꯖꯦ ꯐꯥꯔꯁꯇꯗꯤ ꯄꯨꯡ ꯇꯔꯥ ꯄꯨꯡ ꯇꯔꯥ ꯇꯥꯔꯝꯗꯥꯏꯗ ꯇꯨꯝꯅꯤꯡꯈ꯭ꯔꯦꯕ ꯌꯥꯝꯅ ꯑꯗꯨꯒꯤ ꯉꯟꯇꯥ ꯇꯨꯝꯊꯣꯛꯄ ꯍꯥ
ꯚꯤꯇꯥꯃꯤꯟ ꯊꯛꯄꯔꯣ
ꯊꯛꯑꯦ ꯑꯗꯣ ꯊꯛꯑꯁꯨ ꯍꯟꯗꯛ ꯀꯩꯅꯣ ꯇꯧꯗꯕ ꯍꯣꯡꯕ ꯂꯩꯇꯦꯕ
ꯎꯝ
ꯑꯗꯨꯕꯨ ꯉꯔꯥꯡ ꯑꯍꯤꯡꯗꯨꯗꯤ ꯄꯨꯡ ꯇꯔꯥ ꯇꯥꯔꯝꯗꯥꯏꯗ ꯌꯥꯝ ꯇꯨꯝꯅꯤꯡꯕ ꯑꯗꯨꯒꯤ ꯑꯩꯁꯦ ꯇꯨꯝꯕꯅꯦꯕ ꯑꯗꯨ ꯉꯟꯅ ꯉꯟꯃꯟꯕꯒꯤ ꯄꯨꯡ ꯑꯅꯤ ꯑꯍꯨꯝ ꯇꯥꯔꯝꯗꯥꯏꯗ ꯑꯩꯁꯦ ꯑꯃꯨꯛ ꯃꯦꯀꯞ ꯊꯣꯔꯛꯈ꯭ꯔꯦꯕ ꯑꯗꯨꯒꯤ ꯇꯨꯝꯕ ꯌꯥꯗꯕꯒꯤ ꯍꯧꯒꯠꯂꯒ ꯐꯤ ꯉꯔꯥꯡ ꯁꯨꯔꯒ ꯂꯧꯁꯤꯜꯂꯝꯕꯗꯣ ꯀꯩꯅꯣ ꯇꯧꯋꯦ ꯐꯖꯅ ꯃꯐꯝꯗ ꯊꯝꯕꯤꯔꯒ ꯀꯣꯜꯂꯤꯛ ꯐꯦꯡꯗꯕꯤ ꯊꯝꯕꯅꯦꯕ ꯉꯔꯥꯡ ꯅꯨꯃꯤꯗꯥꯡ ꯆꯥꯛ ꯆꯥꯕꯗꯣ ꯑꯗꯨ ꯂꯧꯊꯣꯛꯑꯒ ꯄꯨꯡ ꯑꯅꯤ ꯑꯍꯨꯝ ꯑꯗꯨꯋꯥꯏꯗ ꯂꯧꯊꯣꯛꯑꯒ ꯐꯦꯡꯉꯦ ꯑꯗꯨꯒ ꯆꯥꯛ ꯊꯣꯡꯉꯦ
ꯏꯁ
ꯆꯥꯛ ꯊꯣꯡꯕ ꯂꯣꯏꯔꯒ ꯑꯃꯨꯛ ꯇꯨꯝꯊꯣꯛꯄ
ꯆꯨꯁ ꯊꯕꯛ ꯌꯥꯝ ꯀꯜꯂꯦ ꯍꯥꯏꯕꯤꯒꯦ ꯇꯧꯕꯅꯤ ꯑꯗꯣ ꯑꯁ ꯂꯥꯁ
ꯌꯥꯔꯝꯗ꯭ꯔꯦ ꯁꯤꯗꯤ
ꯁ꯭ꯀꯨꯜ ꯀꯥꯗꯕꯤꯒꯤꯅꯦ ꯇꯧꯔꯤꯗꯣ ꯁ꯭ꯀꯨꯜ ꯀꯥꯕ ꯍꯧꯔꯗꯤ ꯍꯧꯒꯠꯄ ꯉꯝꯃꯔꯣꯏ ꯑꯃꯨꯛ
ꯎꯝ ꯑꯩꯁꯨꯅꯦ ꯑꯁ ꯃꯊꯥ ꯁꯥꯏꯌꯦ ꯌꯨꯝꯗꯗꯤ ꯄꯨꯡ ꯇꯔꯦꯠ ꯇꯔꯦꯠ ꯃꯈꯥꯏ ꯑꯗꯨꯋꯥꯏꯗ ꯍꯧꯒꯠꯄꯅꯦ ꯍꯧ ꯑꯁ ꯄꯨꯡ ꯃꯉꯥꯗ ꯀꯃꯥꯥꯏ ꯍꯧꯒꯠꯇꯣꯏꯅꯣ ꯑꯩ ꯃꯊꯥ ꯁꯥꯥꯔꯦ
ꯅꯛꯄꯅꯤꯅ ꯐꯔꯤꯅꯦ ꯅꯪꯒꯤꯗꯤ ꯁꯥꯖꯨ ꯁꯥꯔꯔꯣꯏ
ꯑꯁ ꯏꯀꯥꯏꯌꯦꯗ ꯑꯃꯨꯛ ꯍꯣꯁꯇꯦꯜ ꯆꯪꯗꯧꯕ ꯁꯥꯇ꯭ꯔꯥ ꯃꯌꯥꯝ ꯎꯅꯕꯗꯣ ꯏꯀꯥꯏꯗꯧ ꯃꯥꯜꯂꯦ ꯑꯩꯁꯦ
ꯏꯁ ꯑꯗꯨꯒꯨꯝꯕ ꯃꯤꯁꯤꯡꯗꯨꯕꯨ ꯏꯀꯥꯏꯔꯗꯤ ꯂꯣꯏꯔꯦ
ꯑꯩꯅ ꯈ꯭ꯋꯥꯏꯗꯩ ꯍꯩꯅꯗꯕꯁꯦ ꯅꯍꯥꯟ ꯑꯈꯣꯏꯗ ꯀꯩꯅꯣ ꯇꯧꯕꯗꯣ ꯎꯝ ꯄ꯭ꯔꯣꯕ꯭ꯂꯦꯝꯁ ꯊꯣꯛꯄꯗꯣ
ꯑꯥ
ꯑꯗꯨ ꯅꯨꯄꯤꯗꯨꯅꯦ ꯑꯩꯅ ꯍꯩꯅꯗ꯭ꯔꯤꯁꯦ
ꯁꯠ ꯆꯪꯉꯒ ꯐꯨꯗꯠꯄ ꯍꯧꯔꯣ ꯀꯤꯍꯜꯂꯣ ꯐꯥꯔꯁ ꯂꯥꯛꯕꯗ ꯀꯤꯍꯜꯂꯗꯤ
ꯀꯣ ꯑꯩ ꯊꯦꯡꯅ ꯇꯨꯝꯕ ꯌꯥꯏꯀꯣ ꯃꯄꯥꯟꯗ ꯑꯗꯨꯝ ꯂꯩꯔꯒ ꯌꯥꯏꯀꯣ
ꯌꯥꯔꯝꯒꯅꯤꯗꯅ ꯑꯗꯨꯗꯤ ꯅꯪꯒꯤ ꯀꯨꯁꯤꯅꯤ ꯀꯅꯥꯁꯨ ꯂꯩꯇꯦ꯫
ꯄꯨꯂꯞ ꯇꯨꯃꯤꯟꯅꯔꯗꯤ ꯃꯥꯅꯦ ꯀꯔꯤ ꯇꯧꯕ꯭ꯔꯥ ꯃꯥꯅꯦ ꯀꯔꯤ ꯇꯧꯕꯔꯥ ꯈꯪꯉꯣꯏꯗꯅ꯫
ꯎꯝ
ꯑꯗꯨꯒ ꯑꯩ ꯀꯩꯅꯣ ꯈꯟꯕ ꯃꯣꯏ ꯁ꯭ꯀꯨꯜ ꯆꯠꯄ ꯇꯥꯏꯃꯤꯡꯗꯣ
ꯎꯝ
ꯑꯗꯣ ꯎꯝ ꯑꯩ ꯆꯠꯇ꯭ꯔꯤꯀꯥꯟꯗ ꯃꯣꯏ ꯍꯥꯟꯅ ꯆꯠꯍꯟꯕꯒꯨꯝꯕꯗꯤ ꯌꯥꯒꯗ꯭ꯔꯅꯦ ꯎꯝ
ꯑꯗꯨꯝ ꯇꯧꯗꯕꯅꯦ ꯑꯗꯨꯗꯤ
ꯑꯩꯅ ꯍꯥꯟꯅ ꯆꯠꯂꯗꯤ ꯑꯦꯁꯦꯝꯕ꯭ꯂꯤꯒꯨꯝꯕ ꯀꯩꯅꯣ ꯃꯤꯁ ꯇꯧꯕ ꯃꯇꯝꯁꯨ ꯂꯩꯒꯅꯤꯗꯅ ꯃꯣꯏ꯫
ꯎꯝ ꯅꯪꯅ ꯔꯨꯜ ꯇꯧꯔꯣ ꯆꯠꯂꯒ
ꯃꯩꯒꯨꯝꯕ ꯂꯥꯛꯇ꯭ꯔꯗꯤ ꯂꯥꯏꯔꯤꯛ ꯄꯥꯕꯅꯣ ꯀꯃꯥꯏꯅ ꯇꯧꯗꯣꯏꯕ꯫ ꯀꯣꯛ ꯁꯥ ꯍꯥꯏꯕꯅ ꯃꯣꯏ ꯁꯣꯂꯥꯔ ꯂꯩꯇꯕ ꯃꯥꯜꯂꯦ ꯃꯦꯝ ꯀꯩꯅꯣꯗꯣ ꯑꯁ ꯃꯩ ꯂꯥꯛꯇꯕꯁꯦ ꯃꯊꯥ ꯁꯥꯏꯍꯦ ꯑꯗꯨꯝ ꯁꯃꯥꯏꯅ ꯑꯩꯉꯣꯟꯗ ꯉꯁꯥꯏ ꯃꯦꯁꯦꯁ ꯊꯥꯔꯛꯑꯦ
ꯑꯣ ꯀꯩꯅꯣꯒꯨꯝꯕ ꯂꯦꯝꯒꯨꯝꯕ ꯄꯤꯕ ꯑꯣꯏꯔꯝꯅꯤ ꯑꯗꯨꯗꯤ
ꯈꯪꯗꯦ ꯀꯦꯟꯗꯜꯅ ꯃꯔꯤꯛ ꯄꯥꯕ꯭ꯔꯥ ꯂꯦꯝꯅ ꯄꯥꯕ꯭ꯔꯥ ꯈꯪꯗꯦꯅ